ꯍꯜꯂꯣ
ꯇꯥꯕ꯭ꯔꯣ
ꯇꯥꯏꯌꯦ ꯇꯥꯏꯌꯦ
ꯀꯩꯗꯧꯔꯝꯃꯤꯅꯣ
ꯁꯨꯝ ꯍꯤꯄꯝꯕꯅꯦ
ꯑꯣ ꯀꯔꯤ ꯃꯊꯦꯜ ꯆꯥꯈ꯭ꯔꯕ
ꯉꯁꯤꯁꯦ ꯎꯝ ꯀꯥꯡꯁꯣꯏ ꯆꯥꯏꯌꯦ
ꯎꯝ ꯑꯗꯣ ꯑꯩ ꯑꯩꯈꯣꯏꯒꯤꯗꯤ ꯉꯁꯤ ꯍꯋꯥꯏ ꯀꯥꯡꯇꯛ ꯇꯧꯋꯦ
ꯑꫭ
ꯑꯗꯣ ꯑꯩ ꯅꯉꯣꯟꯗ ꯀꯩꯅꯣꯝꯇ ꯍꯪꯒꯦ ꯇꯧꯔꯛꯄꯅꯤꯅꯦ
ꯍꯪꯉꯣ ꯍꯪꯉꯣ
ꯅꯪꯁꯨ ꯐꯥꯔꯃꯥꯁꯤꯒꯤ ꯕꯤ ꯐꯥꯝꯗ ꯂꯣꯏꯁꯜꯂꯨꯔꯦꯗꯅ
ꯑꯥ
ꯑꯗꯣ ꯑꯩꯈꯣꯏ ꯑꯉꯥꯡ ꯑꯃ ꯐꯥꯔꯃꯥꯁꯤ ꯇꯝꯅꯤꯡꯉꯦ ꯍꯥꯏꯕ
ꯎꯝ ꯎꯝ
ꯑꯗꯨꯒꯤ ꯃꯇꯥꯡꯗ ꯈꯔ ꯅꯪꯉꯣꯟꯗꯒꯤ ꯏꯟꯐꯣꯔꯃꯦꯁꯟ ꯈꯔ ꯂꯧꯒꯦꯅ ꯑꯩ ꯅꯉꯣꯟꯗ ꯀꯣꯜ ꯇꯧꯔꯛꯄꯅꯤꯅꯦ
ꯌꯥꯏꯌꯦ ꯌꯥꯏꯌꯦ ꯃꯥꯁꯦ ꯗꯨꯀꯥꯟ ꯑꯣꯏꯅ ꯐꯝꯒꯦꯅ ꯈꯜꯂꯤꯔꯥ ꯅꯠꯇ꯭ꯔꯒ ꯄ꯭ꯔꯣꯐꯦꯁꯟ ꯑꯣꯏꯅ ꯆꯠꯀꯦꯅ ꯈꯜꯂꯤꯔ ꯍꯥꯏꯗꯤ ꯃꯌꯥꯝ ꯂꯩꯌꯦꯕ ꯑꯩꯈꯣꯏꯒꯤ ꯒꯣꯔꯃꯦꯟꯒꯤ ꯊꯕꯛꯇꯁꯨ ꯑꯆꯧ ꯑꯆꯧꯕ ꯂꯩ ꯑꯗꯨꯗꯒꯤ ꯑꯣꯖꯥ ꯑꯣꯏꯒꯦꯁꯨ ꯌꯥꯔꯦ ꯑꯗꯨꯗꯒꯤ ꯑꯗꯨꯝ ꯔꯤꯁꯔꯁ ꯑꯣꯏꯅ ꯄꯤ ꯍꯩ ꯗꯤ ꯇꯧꯗꯒꯦꯁꯨ ꯌꯥꯔꯦ ꯑꯦꯝ ꯐꯥꯝ ꯃꯥꯁꯇꯔ ꯇꯧꯊꯣꯛꯑꯒ ꯀꯔꯝꯕ ꯂꯥꯏꯟ ꯆꯠ ꯀꯦ ꯈꯜꯂꯤꯅꯣ ꯖꯁ ꯁꯣꯞ ꯏꯁꯇꯣꯔ ꯑꯣꯏꯅ ꯐꯥꯔꯃꯥꯁꯤ ꯏꯁꯇꯣꯔ ꯑꯣꯏꯅ ꯍꯥꯡꯒꯦ ꯈꯟꯕꯒꯤ ꯑꯣꯏꯔꯒꯗꯤ ꯑꯗꯨꯝ ꯌꯥꯏ ꯑꯗꯨꯁꯨ ꯕꯤꯖꯤꯅꯦꯁ ꯑꯣꯏꯅ ꯑꯗꯨꯝ ꯇꯧꯒꯦ ꯈꯟꯕꯒꯤ ꯑꯣꯏꯔꯒꯁꯨ
ꯃꯥꯏꯗꯤ ꯑꯗꯨꯗꯨꯅꯤꯅꯦ ꯑꯣꯡꯂꯤ ꯁꯥꯔꯇꯤꯐꯤꯀꯦꯠꯇꯣ
ꯑꯣꯡꯂꯤ ꯗꯨꯀꯥꯟ ꯐꯝꯕꯒꯤ
ꯎꯝ
ꯑꯣ ꯑꯗꯨꯗꯤ ꯗꯤꯄ꯭ꯂꯣꯃꯥꯅ ꯕꯦꯁꯅꯦ
ꯑꯣ ꯗꯤꯄ꯭ꯂꯣꯃꯥꯁꯦ ꯆꯍꯤ ꯑꯃꯔ ꯅꯠꯇ꯭ꯔꯒꯅ ꯀꯃꯥꯏ ꯑꯣꯏꯒꯦ
ꯗꯤꯄ꯭ꯂꯣꯃꯥꯁꯦ ꯆꯍꯤ ꯑꯅꯤ ꯇꯝꯗꯣꯏꯅꯦ ꯑꯩ
ꯑꯣ ꯑꯗꯣ ꯃꯅꯤꯄꯨꯔꯗ ꯐꯥꯔꯃꯥꯁꯤ ꯇꯝꯕꯒꯤ ꯏꯟꯁꯇꯤꯇ꯭ꯌꯨꯁꯟꯁꯦ ꯀꯥꯏ ꯀꯥꯏ ꯂꯩꯒꯦ
ꯍꯧꯖꯤꯛꯇꯤ ꯌꯥꯝꯅ ꯂꯩꯔꯦꯗ ꯄ꯭ꯔꯥꯏꯚꯦꯠꯇꯁꯨ ꯒꯣꯕꯔꯃꯦꯟꯗꯅ ꯑꯃ ꯂꯩꯌꯦ ꯒꯣꯣꯔꯃꯦꯟ ꯄꯣꯂꯤꯇꯦꯛꯅꯤꯛ ꯀꯧꯕ ꯇꯥꯛꯌꯦꯜꯗ
ꯎꯝ
ꯑꯗꯨꯒ ꯑꯇꯩꯗꯤ ꯄꯥꯡꯒꯩꯗꯁꯨ ꯂꯩꯔꯦ ꯈꯨꯔꯥꯏꯗꯁꯨ ꯂꯩꯔꯦ ꯄꯣꯔꯣꯝꯄꯥꯠꯇꯁꯨ ꯂꯩꯔꯦ ꯍꯥꯏ ꯏꯌꯥꯔꯄꯣꯔꯠꯇꯁꯨ ꯂꯩꯔꯦ ꯑꯁꯤꯁ ꯌꯥꯝꯅ ꯂꯩꯈ꯭ꯔꯦꯗ ꯍꯧꯖꯤꯛꯇꯤ ꯃꯦꯗꯤꯀꯦꯜꯒꯤ ꯏꯟꯁꯇꯤꯇ꯭ꯌꯨꯠꯁꯦ
ꯑꯣ ꯑꯗꯣ ꯐꯥꯔꯃꯥꯁꯤ ꯇꯝꯕꯁꯦ ꯕꯤ ꯐꯥꯝꯒ ꯗꯤꯄ꯭ꯂꯣꯃꯥꯒꯁꯦ ꯄꯩꯁꯥꯗꯤ ꯈꯦꯠꯅꯔꯝꯅꯤꯗ
ꯗꯤꯄ꯭ꯂꯣꯃꯥꯅ ꯆꯍꯤ ꯃꯔꯤ ꯇꯝꯃꯛꯀꯗꯣꯏꯅꯦ ꯗꯤꯄ꯭ꯂꯣꯃꯥꯑ ꯕꯦꯆꯦꯂꯔ ꯍꯥꯏꯕ
ꯑꯣ ꯕꯤ ꯐꯥꯝꯁꯤꯅꯀꯣ
ꯎꯝ ꯕꯤ ꯐꯥꯝꯁꯤ ꯆꯍꯤ ꯃꯔꯤ ꯃꯥꯅ ꯆꯥꯎꯔꯛꯏꯅꯦ ꯄꯩꯁꯥꯁꯨ ꯕꯤ ꯐꯥꯝ ꯇꯝ ꯂꯣꯏꯔꯗꯤ ꯅꯪ ꯑꯗꯨꯝ ꯀꯩꯅꯣ ꯑꯣꯖꯥ ꯑꯣꯏ ꯌꯥꯔꯅꯤ
ꯎꯝ
ꯄ꯭ꯔꯥꯏꯚꯦꯠ ꯀꯣꯂꯦꯖ ꯑꯃꯗ
ꯎꯝ ꯑꯗꯣ ꯕꯤ ꯐꯥꯝꯒꯨꯝꯕ ꯇꯝꯕꯁꯤꯕꯨ ꯅꯨꯡꯉꯥꯏꯕ꯭ꯔꯣ ꯃꯣꯏꯁꯦ
ꯅꯨꯡꯉꯥꯏꯌꯦ ꯅꯨꯡꯉꯥꯏꯌꯦ
ꯎꯝꯝ ꯑꯗꯣ ꯒꯕꯔꯃꯦꯟꯒꯤꯗꯤ ꯁꯤꯠ ꯀꯌꯥꯃꯨꯛ ꯂꯧꯒꯦ
ꯒꯣꯔꯃꯦꯟꯒꯤꯁꯦ ꯁꯤꯠ ꯅꯤꯐꯨꯔꯥ ꯍꯨꯝꯐꯨꯔꯥ ꯅꯤꯐꯨ ꯑꯣꯏ ꯃꯥꯜꯂꯦ
ꯎꯝ ꯑꯗꯨ ꯌꯥꯝꯗꯦꯅꯦ
ꯌꯥꯝꯗꯦ ꯌꯥꯝꯗꯦ ꯃꯤ ꯂꯤꯁꯤꯡ ꯑꯍꯨꯝꯃꯨꯛ ꯊꯥꯔꯛꯀꯗꯣꯏꯅꯦ ꯑꯦꯛꯖꯥꯝ
ꯎꯝ ꯑꯗꯨꯗꯤ ꯒꯕꯔꯃꯦꯟꯒꯤ ꯑꯣꯏꯕꯅꯤꯅ ꯇꯝꯕꯩꯅ ꯄꯩꯁꯥ ꯈꯔꯗꯤ ꯃꯣꯏꯅ ꯈꯔ ꯇꯥꯔꯝꯗꯧ ꯃꯥꯜꯂꯦ ꯄ꯭ꯔꯥꯏꯕꯦꯠꯇꯒꯤꯀꯣ
ꯇꯥꯏ ꯇꯥꯏ ꯌꯥꯝ ꯐꯖꯅ ꯇꯥꯏ ꯑꯣꯡꯂꯤ ꯑꯦꯠꯃꯤꯁꯟ ꯇꯧꯕꯒ ꯂꯣꯏꯔꯦ
ꯎꯝ ꯍꯝ
ꯑꯃꯨ ꯑꯃꯨꯛ ꯐꯣꯔꯝ ꯐꯤꯜ ꯑꯞ ꯇꯧꯕꯒ ꯑ
ꯎꯝ ꯑꯗꯣ ꯀꯔꯤ ꯃꯣꯏꯒꯤꯗꯤ ꯑꯦꯟꯇ꯭ꯔꯥꯟꯁ ꯇꯦꯁ ꯇꯧꯔꯒ ꯂꯧꯔꯤ ꯅꯠꯇ꯭ꯔꯣ ꯃꯥꯔꯛ ꯃꯥꯔꯛ ꯕꯦꯁꯤꯁꯇ ꯂꯧꯕ꯭ꯔꯣ
ꯑꯦꯟꯇ꯭ꯔꯥꯟꯁꯇ ꯂꯧꯗꯣꯏꯅꯦ
ꯑꯣ ꯁꯤꯂꯦꯕꯁꯅ ꯀ꯭ꯂꯥꯁ ꯇꯨꯌꯦꯜꯐꯀꯤ
ꯀ꯭ꯂꯥꯁ ꯇꯨꯌꯦꯜꯞꯀꯤ ꯁꯥꯏꯟꯁ
ꯎꯝ ꯎ ꯍꯩꯔꯦꯀꯣ ꯑꯗꯨꯗꯤ ꯍꯧꯖꯤꯛꯇꯤ ꯀꯟꯅ ꯐꯥꯔꯃꯥꯁꯤꯗꯨ ꯇꯝꯅꯔꯛ ꯃꯥꯜꯂꯦꯀꯣ
ꯎꯝ ꯇꯝꯃꯦ ꯇꯝꯃꯦ ꯐꯥꯔꯃꯥꯁꯤꯁꯦ ꯍꯥꯟꯅꯗꯤ ꯌꯥꯝ ꯀꯥ ꯍꯦꯟꯅ ꯀꯩꯅꯣ ꯈꯜꯂꯝꯗꯦ ꯑꯗꯣ ꯍꯧꯖꯤꯛꯇꯤ ꯑꯗꯨꯝ ꯄ꯭ꯔꯣꯐꯦꯁꯟ ꯑꯣꯏꯅ ꯆꯠꯅꯔꯦ ꯈꯪꯉꯛꯄꯗꯒꯤ ꯑꯗꯨꯝ ꯐꯥꯔꯃꯥꯁꯤꯗꯁꯨ ꯊꯥꯗꯕ ꯍꯧꯅꯔꯦ
ꯎꯝ ꯑꯗꯣ ꯐꯥꯔꯃꯥꯁꯤꯒꯤ ꯑꯃ ꯂꯩꯈ꯭ꯔꯒ ꯐꯥꯔꯃꯥꯁꯤꯗ ꯑꯩꯅ ꯈꯪꯅꯤꯡꯕ ꯑꯃ ꯂꯩꯔꯤꯌꯦ
ꯑꯝ
ꯑꯃ ꯑꯔꯅ ꯑꯃ ꯂꯩꯕꯗꯣ
ꯑꯗꯨꯗꯨꯕꯨ ꯑꯦꯝ ꯑꯥꯔꯁꯦ ꯀꯔꯤ ꯍꯥꯏꯔꯤꯅꯣ꯫
ꯀꯩꯕ꯫
ꯑꯦꯝ ꯃꯥꯥꯔꯒꯤ ꯐꯨꯜ ꯐꯣꯝꯁꯦ꯫
ꯑꯦꯝ ꯑꯥꯔ ꯍꯥꯏꯕꯗꯤ ꯑꯩꯈꯣꯏꯒꯤ ꯐꯥꯔꯃꯥꯁꯤ ꯆꯠꯄ ꯀꯥꯡꯕꯨꯗꯨꯅꯦꯕꯀꯣ꯫
ꯎꯝ꯫
ꯑꯗꯨꯝ ꯃꯥꯁꯦ ꯀꯩꯅꯣ ꯑꯣꯏꯗ꯭ꯔꯁꯨ ꯌꯥꯏ꯫ ꯑꯩꯈꯣꯏꯒꯤ ꯐꯥꯔꯃꯥꯁꯤ ꯇꯝꯗꯕ ꯃꯤꯅꯁꯨ ꯑꯗꯨꯝ ꯆꯠꯂꯑꯦꯕꯀꯣ꯫
ꯁꯦꯜꯁꯃꯦꯟ ꯑꯣꯏꯗꯣꯏꯔꯕ ꯃꯣꯏꯁꯦ꯫
ꯁꯦꯜꯁꯃꯦꯟ ꯑꯣꯏꯅ ꯆꯠꯀꯦꯁꯨ ꯌꯥꯏ ꯑꯗꯨꯒ ꯃꯥꯒꯤ ꯑꯥ ꯃꯀꯣꯛꯇꯨꯅ ꯑꯃꯨꯛ ꯀ꯭ꯋꯥꯂꯤꯐꯥꯏ ꯑꯣꯏꯗꯕ ꯌꯥꯗꯦꯕ ꯑꯦꯝ ꯑꯥꯔ ꯍꯥꯏꯗꯤ ꯑꯩꯈꯣꯏꯒꯤ ꯀꯩꯅꯣꯅꯤꯗ ꯃꯦꯗꯤꯛ ꯀꯦꯜ ꯔꯤꯄ꯭ꯔꯖꯦꯟꯇꯦꯇꯤꯞ ꯍꯥꯏꯒꯗ꯭ꯔꯥ ꯑꯗꯨꯃꯥꯏꯅ ꯍꯥꯏꯕꯅꯦꯕ꯫ ꯑꯩꯈꯣꯏꯒꯤ ꯃꯥꯁꯦ ꯑꯗꯨꯝ ꯈꯪꯅꯕꯩ ꯃꯈꯥ ꯄꯣꯜꯂꯛꯑꯦꯗ ꯑꯗꯨꯝ꯫ ꯕꯦꯁꯤꯛ ꯑꯣꯏꯅ ꯑꯗꯨꯝ ꯄꯣꯠꯀ ꯊꯥꯕ ꯆꯠꯄꯗꯨꯗꯤ ꯑꯗꯨꯝ ꯐꯥꯔꯃꯥꯁꯤ ꯀ꯭ꯋꯥꯂꯤꯐꯥꯏꯠ ꯑꯣꯏꯗ꯭ꯔꯁꯨ ꯑꯗꯨꯝ ꯆꯠ ꯅꯩꯕꯀꯣ
ꯎꯝ꯫
ꯑꯗꯣ ꯀ꯭ꯋꯥꯂꯤꯐꯥꯏꯠ ꯑꯣꯏꯕ ꯑꯃꯒ ꯌꯥꯎꯕ ꯍꯥꯏꯇꯥꯔꯦꯅꯦ꯫
ꯎꯝ꯫
ꯑꯗꯨꯝ ꯁꯤ ꯒꯨꯂꯤꯁꯦ ꯌꯥꯝ ꯐꯕꯅꯦ ꯈꯣꯠꯄꯅꯦꯅ ꯑꯗꯨꯝ ꯇꯥꯛꯑꯅꯤꯗꯅꯀꯣ ꯃꯔꯝꯗꯤ ꯑꯩꯈꯣꯏ ꯃꯅꯤꯄꯨꯔꯗ ꯍꯧꯖꯤꯛ ꯐꯥꯔꯃꯥꯁꯤ ꯐꯝꯕꯗ ꯃꯤ ꯀ꯭ꯋꯥꯂꯤꯐꯥꯏꯠ ꯑꯣꯏꯗꯕꯅ ꯐꯝꯕ ꯃꯌꯥꯝ ꯌꯥꯎꯋꯦꯕ꯫ ꯑꯩꯈꯣꯏꯒꯤ ꯃꯤꯉꯣꯟꯗ ꯏꯔꯦꯟ ꯇꯧꯔꯒ ꯁꯥꯔꯇꯤꯐꯤꯀꯦꯠ ꯋꯥꯏꯔꯒ ꯐꯝꯕ ꯑꯗꯨꯒꯨꯝꯕꯅꯦ ꯍꯥꯏ ꯇꯔꯦꯅꯦ ꯑꯦꯝ ꯑꯥꯔꯗꯁꯨ ꯀ꯭ꯋꯥꯂꯤꯐꯥꯏꯠ ꯍꯥꯏꯗꯤ ꯀ꯭ꯋꯥꯂꯤꯐꯥꯏ ꯑꯣꯏꯗꯦ ꯍꯥꯏꯕꯗꯤ ꯇꯝꯗꯦ ꯍꯥꯏꯇꯥꯔꯦꯅꯦꯀꯣ꯫ ꯐꯥꯔꯃꯥꯁꯤ ꯇꯝꯗꯕꯤꯗ ꯑꯗꯨꯝ ꯆꯠꯂꯦꯕ ꯀꯩꯝ ꯀꯥꯏꯗꯦꯕ ꯑꯃꯔꯣꯝꯗꯕꯨꯗꯤ꯫ ꯃꯔꯝꯗꯤ ꯃꯤ ꯔꯦꯟ ꯇꯧꯔꯒ ꯐꯝꯕꯕꯧ ꯌꯥꯔꯒ ꯑꯗꯨ ꯆꯠꯄꯅ ꯀꯩ ꯌꯥꯎꯔꯤꯗꯣꯏꯅꯣꯅ ꯑꯗꯨꯝ ꯆꯠꯅꯩꯗ ꯄ꯭ꯔꯥꯏꯚꯦꯠꯅꯦꯕ꯫ ꯒꯣꯔꯃꯦꯟꯗꯕꯨꯗꯤ ꯌꯥꯔꯣꯏꯀꯣ ꯒꯣꯔꯃꯦꯟꯒꯤ ꯑꯦꯝ ꯑꯥꯔ ꯂꯩ ꯒꯣꯔꯃꯦꯟꯒꯤ ꯃꯦꯗꯤꯀꯦꯜ ꯔꯤꯄ꯭ꯔꯖꯦꯟꯇꯦꯇꯤꯞ ꯂꯩ ꯃꯣꯏꯗꯗꯤ ꯑꯃꯨꯛ ꯀ꯭ꯋꯥꯂꯤ ꯐꯥꯏꯠ ꯑꯣꯏꯗꯕ ꯌꯥꯔꯣꯏ ꯕꯠ ꯄ꯭ꯔꯥꯏꯚꯦꯠꯇꯗꯤ ꯑꯃꯨꯛ ꯀꯔꯤꯝꯇ ꯀꯩꯅꯣ ꯑꯣꯏꯗꯦ ꯍꯥꯏꯇꯥꯔꯦꯅꯦ ꯑꯗꯨꯝ ꯅꯪ ꯇꯨꯌꯦꯞ ꯄꯥꯁꯄꯨ ꯑꯣꯏꯔꯕ ꯈꯔ ꯕꯦꯁꯤꯛ ꯑꯗꯨꯝ ꯈꯔ ꯂꯩꯔꯕ ꯑꯗꯨꯝ ꯇꯥꯛꯂꯛꯑꯅꯤ ꯁꯤ ꯍꯤꯗꯥꯛꯁꯤꯅ ꯆꯥꯛꯈꯥꯎꯒꯤꯅꯤ ꯁꯤ ꯍꯤꯗꯥꯛꯁꯤꯅ ꯀꯩꯅꯣꯒꯤꯅꯤ꯫ ꯁꯤꯁꯦ ꯁꯨꯃꯥꯏꯅ ꯇꯧꯔꯅꯤ ꯀꯥꯏꯅ ꯑꯗꯨꯝ ꯕꯤꯖꯤꯅꯦꯁ ꯑꯣꯏꯅ ꯑꯗꯨꯝ ꯆꯠꯂꯦ ꯍꯥꯏ ꯇꯥꯔꯦꯅꯦ꯫
ꯎꯝ꯫
ꯖꯤ ꯑꯗꯨꯝ ꯕꯤꯖꯤꯅꯦꯁ ꯉꯥꯛꯇ ꯇꯧꯅꯕꯅꯤꯅ꯫
ꯎꯝ ꯑꯗꯣ ꯑꯦꯝ ꯑꯥꯔꯁꯦ ꯃꯣꯏꯒꯤ ꯑꯩꯅ ꯑꯗꯨꯝ ꯑꯩꯅ ꯀꯩꯅꯣꯅ ꯈꯜ ꯃꯣꯏꯅ ꯑꯦꯝ ꯑꯥꯔꯅꯦ ꯍꯥꯏꯕ ꯑꯩꯅ ꯍꯣꯁꯄꯤꯇꯥꯟꯗꯒ ꯆꯠꯄꯗꯀꯣ ꯑꯩꯅꯒ ꯑꯩꯒꯤ ꯗꯣꯛꯇꯔꯗꯨ ꯌꯦꯡꯕ ꯉꯥꯏꯕꯒꯤ ꯃꯣꯏꯒꯤ ꯋꯦꯇꯤꯡ ꯑꯦꯔꯤꯌꯥ ꯂꯩꯕ ꯃꯇꯝꯗ ꯕꯦꯠ ꯄꯥꯏ ꯄꯥꯏꯔ ꯆꯪꯕꯗꯨꯗ ꯑꯗꯨꯗ ꯃꯣꯏꯁꯨ ꯍꯤꯗꯥꯛ ꯌꯣꯟꯕꯔꯥ ꯅꯠꯇ꯭ꯔꯒꯅ ꯍꯤꯗꯥꯛꯇꯣ ꯃꯣꯏꯅ ꯁꯨꯒꯥꯏꯅ ꯗꯤꯇꯦꯜꯁ ꯑꯣꯏꯅ ꯄꯤꯔꯤꯔ ꯀꯃꯥꯏꯅ ꯇꯧꯕꯅꯣꯗꯣ
ꯅꯠꯇꯦ-ꯅꯠꯇꯦ ꯗꯣꯛꯇꯔꯗ ꯁꯤ ꯍꯤꯗꯥꯛꯁꯤ ꯆꯈꯥꯎ ꯁꯣꯛꯄꯒꯤ ꯃꯤ ꯄꯦꯁꯦꯟ ꯂꯥꯛꯑꯗꯤ ꯁꯤ ꯗꯥꯛꯁꯔ ꯑꯣꯏꯅ ꯄꯤꯕꯤꯌꯣ ꯁꯤꯁꯨ ꯁꯥꯔꯅ ꯄꯤꯕ ꯑꯣꯔ ꯗꯣꯛꯇꯔꯅ ꯄꯤꯕ ꯍꯤꯗꯥꯛꯇꯨꯒꯤ ꯀꯝꯄꯣꯖꯤꯁꯟ ꯆꯞ ꯃꯥꯟꯅꯩ ꯀꯥꯏꯅ ꯃꯣꯏ ꯍꯤꯗꯥꯛꯇ ꯑꯣꯏꯅ ꯄꯤꯕꯤꯌꯨꯅ ꯑꯦꯗꯚꯔꯗꯥꯏꯁ ꯇꯧꯕ ꯂꯥꯛꯄꯅꯦ ꯍꯥꯏꯇꯥꯔꯦꯅꯦ꯫
ꯑꯣ꯫ ꯑꯗꯣ ꯍꯧꯖꯤꯛꯇꯤ ꯃꯅꯤꯄꯨꯔꯗꯁꯨ ꯄꯨꯔꯥ ꯐꯥꯔꯃꯥꯁꯤꯁꯦ ꯌꯥꯝꯃꯦꯀꯣ꯫
ꯌꯥꯝꯃꯤ-ꯌꯥꯝꯃꯤ꯫
ꯑꯣ
ꯑꯗꯣ ꯑꯦꯛꯖꯥꯝ ꯍꯥꯄꯛꯑꯅꯤ ꯍꯧꯖꯤꯛ ꯑꯦꯛꯖꯤꯠ ꯑꯦꯛꯖꯥꯝ ꯀꯧꯕ ꯑꯃ ꯐꯥꯔꯃꯥꯁꯤ ꯍꯦꯛ ꯂꯣꯏꯕꯒ ꯑꯦꯛꯖꯤꯠ ꯑꯦꯛꯖꯥꯝ ꯊꯥꯗꯣꯏꯕ ꯑꯦꯛꯠ ꯑꯦꯛꯖꯥꯝꯁꯦ ꯄꯥꯁ ꯇꯧꯗ꯭ꯔꯤꯕꯥꯎ ꯁꯥꯔꯇꯤꯐꯤꯀꯦꯠ ꯄꯤꯔꯣꯏꯗꯣꯏꯕ
ꯑꯣ
ꯑꯗꯨꯒ ꯈꯔ ꯂꯩꯕꯒꯗꯤ ꯑꯃꯨꯛ ꯅꯤꯠꯇ ꯍꯥꯞꯅꯤꯩꯗꯤ ꯇꯧꯔꯝꯕꯅꯦ ꯑꯗꯣ ꯀꯟꯐꯥꯔꯝꯗꯤ ꯇꯥꯗ꯭ꯔꯤ ꯅꯤꯠ ꯊꯥꯔꯒ ꯐꯥꯔꯃꯥꯁꯤ ꯇꯝꯕꯒꯤ ꯑꯣꯏꯅ ꯃꯥ ꯏꯁꯄꯦꯁꯤꯐꯤꯛ ꯁꯤꯐꯧ ꯌꯧꯗꯕ ꯌꯥꯗꯦ ꯍꯥꯏ ꯁꯝꯅ ꯍꯥꯏꯔꯕꯗ ꯋꯥꯟ ꯐꯤꯐꯇꯤ ꯃꯥꯔꯛ ꯌꯧꯗꯕ ꯌꯥꯗꯦ ꯍꯥꯏꯕꯒꯤ ꯑꯗꯥꯅ ꯍꯥꯏꯇꯥꯔꯦꯅꯦꯀꯣ ꯅꯦꯒꯦꯇꯤꯞ ꯃꯥꯔꯀꯤꯡꯁꯨ ꯂꯩꯗꯅ ꯑꯗꯨꯅ ꯑꯩꯈꯣꯏ ꯐꯥꯔꯃꯥꯁꯤ ꯇꯝꯒꯦ ꯍꯥꯏꯔꯒꯗꯤ ꯅꯤꯠ ꯑꯦꯛꯖꯥꯝ ꯊꯥꯔꯒ ꯋꯥꯟ ꯐꯤꯐꯇꯤ ꯃꯥꯔꯛ ꯁꯦꯀ꯭ꯌꯣꯔ ꯇꯧꯒꯗꯧꯅꯤ ꯑꯣꯔ ꯃꯥꯒꯤ ꯃꯊꯛ ꯇꯧꯔꯗꯤ ꯆꯪꯉꯛꯄ ꯌꯥꯔꯅꯤ ꯀꯥꯏꯅ ꯍꯥꯏꯕ ꯍꯥꯏꯇꯥꯔꯦ ꯑꯗꯨꯃꯥꯏꯅ ꯇꯧꯔꯅꯤꯁꯨ ꯍꯥꯏꯈꯤꯕꯅꯤ ꯑꯗꯣ ꯅꯤꯠ ꯅꯠꯇꯕ ꯑꯣꯏꯅ ꯁꯤꯒꯤ ꯗꯥꯏꯔꯦꯛ ꯑꯦꯛꯖꯥꯝ ꯑꯣꯏꯅ ꯇꯧꯕꯁꯨ ꯌꯥꯏ ꯀꯥꯏꯅ ꯍꯥꯏꯈꯤ ꯑꯩꯈꯣꯏꯒꯤ ꯇꯝꯕꯗ ꯑꯗꯣ ꯑꯃꯨꯛ ꯑꯦꯛꯖꯤꯠ ꯊꯥꯔꯅꯤ ꯍꯥꯏ ꯂꯩꯕꯅꯤꯅ ꯑꯃꯨꯛ ꯑꯗꯨ ꯇꯧꯕꯩ ꯃꯊꯧ ꯇꯥꯗ꯭ꯔꯦ ꯑꯦꯛꯖꯤꯠꯇ ꯑꯣꯏꯅ ꯀꯩꯅꯣ ꯇꯧꯕꯅ ꯐꯔꯅꯤꯅ ꯑꯗꯨꯒꯤꯁꯨ ꯍꯧꯖꯤꯛ ꯀꯟꯅ ꯃꯣꯏ ꯃꯔꯦ ꯌꯦꯠꯅꯕꯗꯤ ꯅꯠꯇꯕ ꯀꯟꯅ ꯈꯟꯅꯔꯤ ꯍꯥꯏꯇꯥꯔꯦꯅꯦ
ꯑꯣ ꯐꯒꯗꯕꯗꯣ
ꯎꯝ
ꯑꯗꯣ ꯍꯧꯖꯤꯛꯀꯤ ꯐꯥꯔꯃꯥꯁꯤꯒ ꯔꯦꯟꯀꯨꯝꯕ ꯇꯧꯔꯒ ꯐꯝꯅꯕꯈꯩꯁꯦ
ꯎꯝ
ꯃꯣꯏꯒꯤꯗꯤ ꯏꯁꯇ꯭ꯔꯤꯛ ꯑꯦꯛꯁꯟꯁꯦ ꯂꯧꯈꯠꯄ ꯌꯥꯗ꯭ꯔꯣ
ꯍꯧꯖꯤꯛ ꯐꯥꯎꯒꯤꯗꯤ ꯂꯣꯗꯤ ꯌꯥꯎꯗ꯭ꯔꯤ ꯑꯗꯣ ꯃꯣꯏꯅꯗꯤ ꯑꯗꯨꯝꯗꯤ ꯍꯥꯏꯕꯅꯦ ꯑꯗꯣ ꯂꯧꯈꯠꯇꯦ ꯍꯥꯏꯗꯤ ꯑꯦꯐꯥꯏꯔ ꯑꯣꯏꯗꯕ ꯃꯤ ꯇꯨꯌꯦꯞ ꯄꯥꯁ ꯇꯧꯔꯕ ꯑꯃꯅ ꯑꯇꯣꯞꯄꯗꯒꯤ ꯁꯥꯔꯇꯤꯐꯤꯀꯦꯠ ꯋꯥꯏꯔꯒ ꯐꯝꯃꯛꯄ ꯍꯥꯏꯁꯦ ꯍꯣꯏ ꯃꯣꯏ ꯍꯥꯟꯅ ꯐ ꯐꯝꯕꯒꯤ ꯑꯦꯛꯁꯄꯤꯔꯤꯌꯦꯟꯁ ꯂꯩꯔꯒꯕꯨꯗꯤ ꯐꯪꯔꯝꯒꯅꯤ ꯑꯗꯣ ꯑꯩꯈꯣꯏꯒꯤ ꯇꯦꯛꯅꯤꯀꯦꯜꯂꯤ ꯌꯦꯡꯉꯛꯄꯗꯗꯤ ꯑꯃꯨꯛ ꯑꯗꯨ ꯑꯃꯨꯛ ꯌꯥꯗꯦꯕꯀꯣ ꯇꯦ ꯀ꯭ꯋꯥꯂꯤꯐꯥꯏꯔ ꯑꯣꯏꯗꯕꯅꯤ ꯅ ꯑꯗꯨꯅ ꯑꯗꯨꯗꯣ ꯆꯍꯤ ꯇꯨ ꯊꯥꯎꯖꯟ ꯊꯥꯔꯇꯤꯒꯤ ꯃꯇꯨꯡꯗꯒꯤꯗꯤ ꯌꯥꯍꯜꯂꯔꯣꯏ ꯑꯣꯡꯂꯤ ꯀ꯭ꯋꯥꯂꯤꯐꯥꯏꯠ ꯑꯣꯏꯕ ꯄꯥꯔꯁꯟꯈꯛ ꯐꯥꯔꯃꯥꯁꯤ ꯐꯪꯒꯗꯧꯅꯤ ꯀ꯭ꯋꯥꯂꯤꯐꯥꯏꯠ ꯑꯣꯏꯗꯕꯅ ꯁꯥꯔꯇꯤꯐꯤꯀꯦꯠ ꯔꯤꯌꯥꯟ ꯋꯥꯏꯔꯒ ꯐꯝꯕꯗꯣ ꯌꯥꯔꯣꯏ ꯀꯥꯏꯅꯗꯤ ꯍꯥꯏꯕꯅꯦ ꯑꯗꯣ ꯉꯝꯗꯧ ꯃꯥꯟꯗꯦꯗ ꯑꯃꯨꯛꯅꯤ ꯄꯨꯔꯅꯤꯅ
ꯎꯝ ꯑꯗꯨꯅꯦ ꯑꯗꯨꯝ ꯑꯩꯈꯣꯏꯅ ꯐꯤꯂꯝꯒꯨꯝꯕ ꯌꯦꯡꯕ ꯕꯤꯗꯤꯌꯑꯣꯒꯨꯝꯕꯗ ꯊꯦꯡꯅꯕꯗꯀꯣ ꯃꯤꯒꯤꯗꯤ ꯐꯥꯔꯃꯥꯁꯤ ꯐꯝꯕꯁꯤ ꯑꯦꯄ꯭ꯔꯣꯝ ꯂꯣꯏ ꯂꯤꯠꯂ
ꯎꯝ ꯂꯤꯛꯀꯗꯧꯅꯦ
ꯑꯗꯩꯗꯤ ꯏꯁꯇꯦ ꯑꯥ ꯀꯔꯤ ꯗꯣꯛꯇꯔ ꯈꯪꯗꯦ ꯐꯥꯔꯃꯥꯁꯤꯁ ꯑꯣꯏꯗꯣꯏꯔꯥ ꯈꯪꯗꯦ ꯑꯦꯄ꯭ꯔꯣꯜ ꯂꯤꯠ ꯏꯁꯇꯦꯇ꯭ꯔꯣꯁꯀꯣꯞꯀ ꯂꯣꯏ ꯄꯥꯏꯕ ꯃꯣꯏꯁꯨ
ꯎꯝ
ꯑꯗꯣ
ꯄꯥꯏꯗꯣꯏꯅꯦ ꯄꯥꯏꯗꯣꯏꯅꯤ ꯑꯩꯁꯨ ꯍꯟꯗꯛ ꯁꯥꯔꯇꯤꯐꯤꯀꯦꯠ ꯀꯩꯅꯣ ꯇꯧꯔꯨꯔꯦꯕ ꯑꯦꯄ꯭ꯔꯣꯟ ꯄꯤꯔꯛ ꯛꯀꯅꯤꯅ ꯍꯥꯏ ꯑꯥꯏ ꯀꯥꯔꯠꯁꯨ ꯄꯤꯔꯛꯀꯅꯤꯅ ꯍꯥꯏ ꯑꯗꯣ ꯄꯤꯔꯛꯇ꯭ꯔꯤ ꯍꯧꯖꯤꯛꯐꯥꯎ ꯃꯅꯤꯄꯨꯔꯁꯦ ꯈꯔ ꯏꯁꯂꯣ ꯆꯠꯂꯦ ꯑꯩꯈꯣꯏꯗꯤ ꯊꯥꯅꯤ ꯑꯩꯈꯣꯏ ꯕꯦꯁꯇꯩ ꯊꯥꯅꯤ ꯑꯩꯈꯣꯏ ꯃꯃꯥꯡ ꯕꯦꯁꯇꯩ ꯊꯥꯅꯤꯅ ꯇꯧꯕꯅꯦꯕ ꯑꯩꯈꯣꯏ ꯃꯃꯥꯡꯒꯤꯗ ꯊꯥꯈꯤꯗ꯭ꯔꯦ ꯑꯩꯈꯣꯏꯒꯤꯗ ꯊꯥꯅꯤꯅ ꯇꯧꯕꯗꯣ ꯑꯃꯨꯛ ꯊꯥꯈꯤꯗ꯭ꯔꯦ ꯑꯩꯈꯣꯏ ꯃꯇꯨꯡ ꯊꯥꯒꯗ꯭ꯔꯥ ꯈꯪꯗꯦ ꯑꯩꯈꯣꯏ ꯃꯇꯨꯡꯁꯨ ꯊꯥꯈꯤꯗ꯭ꯔꯦ ꯃꯣꯏꯁꯨ ꯂꯣꯏꯒ꯭ꯔꯦ ꯁꯥꯔꯇꯤꯐꯤꯀꯦꯠ ꯐꯪꯉꯦ ꯃꯣꯏ ꯃꯇꯨꯡꯗꯃꯨꯛ ꯊꯥꯒꯗ꯭ꯔꯥ ꯈꯪꯗꯦ ꯁꯤꯁꯇꯦꯝꯁꯤ ꯌꯥꯝꯅ ꯏꯁꯂꯣ ꯆꯠꯂꯦ ꯌꯥꯗ꯭ꯔꯦꯕ
ꯑꯣ
ꯌꯥꯝꯅ ꯀꯩꯍꯥꯏꯇꯥꯔꯦ ꯗꯤꯂꯦ ꯍꯥꯏꯒꯗ꯭ꯔꯥ
ꯎꯝ
ꯀꯩꯅꯣ ꯌꯥꯝ ꯇꯧꯋꯦꯕ ꯆꯦꯛꯁꯤꯟꯕ ꯌꯥꯝ ꯋꯥꯠꯂꯦꯕ ꯌꯥꯝꯅ ꯗꯤꯁꯤꯄ꯭ꯂꯤꯟ ꯂꯩꯇꯕ ꯍꯥꯏꯇꯥꯔꯦꯅꯦ
ꯎꯝ
ꯇꯧꯅꯤ ꯍꯥꯏꯔꯒ ꯁꯨꯡꯇꯧ ꯇꯧꯇꯦꯕ ꯑꯗꯨ ꯇꯧꯔꯒꯗꯤ ꯕꯦꯁꯅꯦꯕ ꯑꯈꯣꯏꯒꯤ ꯀꯣ ꯐꯥꯔꯃꯥꯁꯤꯗ ꯃꯌꯥꯝ ꯂꯩꯌꯦꯕ ꯑꯩꯈꯣꯏꯒꯤ ꯁꯨꯡꯀꯥ ꯀꯥꯗꯕ ꯑꯦꯛꯖꯥꯝꯈꯛ ꯊꯥꯕ ꯄ꯭ꯔꯥꯏꯚꯦꯠ ꯀꯣꯂꯦꯖꯇ ꯒꯣꯔꯃꯦꯟꯒꯤꯕꯨꯗꯤ ꯀꯩꯝ ꯇꯧꯗꯦꯀꯣ ꯑꯗꯨꯒꯨꯝꯕꯗꯣ ꯄꯥꯝꯖ ꯐꯖꯗꯕ ꯍꯥꯏꯇꯥꯔꯦꯅꯦ ꯑꯩꯈꯣꯏ ꯀꯩꯅꯣ ꯇꯧꯕ ꯀꯥꯡꯕꯨꯅ
ꯑꯣ ꯑꯗꯣ ꯀꯔꯤ ꯉꯁꯥꯏꯒꯤ ꯐꯥꯔꯃꯥꯁꯤ ꯇꯝꯕꯒꯤ ꯑꯩꯅ ꯍꯥꯏꯕꯗꯣ
ꯎꯝ
ꯃꯄꯥꯟꯂꯣꯝꯗꯒ ꯇꯝꯕ ꯆꯠꯅꯩꯗꯅ ꯃꯤ ꯌꯥꯝꯅ
ꯎꯝ ꯎꯝ ꯎꯝ
ꯑꯗꯣ ꯃꯄꯥꯟꯂꯣꯝꯗ ꯇꯝꯕ ꯆꯠꯅꯩꯁꯦ ꯑꯌꯥꯝꯕꯅꯗꯤ ꯄ꯭ꯔꯥꯏꯚꯦꯠꯇ ꯑꯣꯏꯔꯝꯗꯣꯏꯅꯤꯅꯦ
ꯃꯥꯅꯦ ꯃꯥꯅꯦ ꯄ꯭ꯔꯥꯏꯚꯦꯠ ꯉꯥꯛꯇꯅꯤ
ꯑꯣ ꯄ꯭ꯔꯥꯏꯚꯦꯠ ꯃꯄꯥꯟ ꯂꯣꯝꯒꯤꯅ ꯑꯃꯨꯛ ꯍꯦꯟꯅ ꯆꯥꯎꯔꯝꯗꯣꯏꯅꯤꯅꯦ
ꯆꯥꯎꯋꯦ ꯆꯥꯎꯋꯦ ꯑꯗꯣ ꯆꯥꯎꯗꯦꯗ ꯆꯞ ꯃꯥꯟꯅꯩ
ꯑꯣ
ꯑꯩ ꯍꯣꯠꯂꯦꯕ ꯕꯦꯡꯒ꯭ꯂꯣꯔꯗ ꯏꯃꯥꯟꯅꯕ ꯑꯃ ꯗꯤ ꯐꯥꯝ ꯇꯧꯋꯦꯕ ꯑꯩꯒ ꯆꯞ ꯃꯥꯟꯅꯅ
ꯑꯣ
ꯏꯕꯥꯅꯤꯁꯦ ꯄꯩꯁꯥ ꯀꯅꯥꯅ ꯍꯦꯟꯅ ꯆꯪꯕꯅꯣ ꯌꯦꯡꯅꯔꯛꯄꯗ ꯑꯩꯈꯣꯏꯅꯕꯨ ꯍꯦꯟꯅ ꯆꯪꯕ ꯃꯥꯜꯂꯤꯗ
ꯎꯝ
ꯃꯣꯏꯁꯦ ꯄꯩꯁꯥ ꯂꯣꯏꯅ ꯀꯩꯅꯣ ꯇꯧꯔꯕꯅꯦꯕ ꯑꯩꯈꯣꯏꯒꯤꯁꯦ ꯏꯟꯁꯇꯣꯜꯃꯦꯟ ꯆꯍꯤ ꯑꯅꯤꯅꯦꯕꯀꯣ ꯏꯟꯁꯇꯣꯜꯃꯦꯟ ꯃꯔꯤꯔꯛ ꯊꯤꯗꯣꯏꯅꯦꯕ ꯏꯟꯁ ꯏꯟꯁꯇꯣꯜꯃꯦꯟ ꯑꯃꯗ ꯁꯤꯛꯁꯇꯤ ꯊꯥꯎꯖꯟꯅꯦꯕꯀꯣ
ꯎꯝ
ꯈꯔꯥ ꯆꯍꯤ ꯃꯔꯤꯗꯗꯤ ꯇ꯭ꯋꯦꯟꯇꯤꯐꯣꯔ ꯊꯥꯎꯖꯟ
ꯅꯠꯇꯦ ꯇꯨꯂꯥꯈ ꯐꯣꯔꯇꯤ ꯊꯥꯎꯖꯟ
ꯍꯣꯏꯕ ꯇꯨ ꯂꯥꯛꯈ ꯐꯣꯔꯇꯤ ꯊꯥꯎꯖꯟꯅꯦꯕ
ꯑꯝ
ꯑꯗꯨꯒ ꯐꯥꯁ ꯑꯦꯃꯤꯁꯟꯗ ꯑꯃꯨꯛ ꯂꯨꯄꯥ ꯋꯥꯟ ꯂꯥꯛ ꯇ꯭ꯋꯦꯟꯇꯤ ꯑꯃꯨꯛ ꯑꯣꯏꯌꯦꯕ
ꯑꯣ ꯑꯣ
ꯊ꯭ꯔꯤ ꯂꯥꯛꯇꯤ ꯑꯗꯨꯝ ꯍꯦꯜꯂꯦꯕꯀꯣ ꯐꯣꯔ ꯂꯥꯛ ꯌꯧꯋꯦꯕ ꯑꯗꯨꯝ ꯑꯇꯩ ꯀꯩꯀꯥ ꯄꯥꯔꯛꯄꯗ
ꯎꯝ
ꯑꯗꯣ ꯃꯣꯏ ꯃꯄꯥꯟ ꯂꯝꯒꯤꯗꯤ ꯑꯃꯨꯛ ꯋꯥꯟ ꯇꯥꯏꯝꯗ ꯊꯤꯍꯜꯂꯦꯕꯀꯣ ꯑꯣꯡꯂꯤ ꯇꯨ ꯂꯥ ꯑꯩꯠꯇꯤ ꯊꯥꯎꯖꯟ
ꯑꯣ ꯑꯗꯨꯗꯤ ꯃꯣꯏ ꯑꯗꯨ ꯍꯥꯏꯔꯛꯄ ꯃꯥꯥꯟꯅꯩ ꯅꯠꯇ꯭ꯔꯣ
ꯑꯗꯨꯝ ꯃꯥꯟꯅꯩ ꯍꯥꯏꯇꯥꯔꯦꯅꯦ ꯑꯩꯈꯣꯏꯁꯨ ꯔꯦꯟ ꯂꯩꯕ ꯕꯣꯔꯗꯤꯡ ꯂꯩꯕ ꯑ ꯑꯗꯨꯗꯒꯤ ꯑꯦꯛꯁꯄꯦꯟꯗꯤꯆꯔ ꯀꯩꯀꯥ ꯏꯁꯥꯒꯤ ꯈꯣꯔꯁꯥ ꯆꯠꯂꯛꯄꯅꯤꯅ ꯀꯣ
ꯎꯝ
ꯑꯩꯈꯣꯏꯅ ꯎꯍꯟꯕꯕꯨ ꯃꯥꯜꯂꯦ ꯑꯩꯒꯤ ꯋꯥꯈꯟꯗꯗꯤ
ꯎꯝ
ꯑꯗꯨꯅꯀꯣ ꯃꯄꯥꯟ ꯂꯝꯗ ꯆꯠꯂ ꯇꯝꯕꯅꯕꯨ ꯍꯦꯟꯅ ꯐꯖꯜꯂꯛꯑꯦ